ꯅꯪ ꯊꯥꯏꯅ ꯑꯩ ꯋꯥ ꯒꯣꯔꯤ ꯁꯥꯔꯒ ꯁꯥꯔ ꯈꯔ ꯑꯗꯨꯒ ꯃꯤꯅꯤꯗꯤ ꯆꯠꯈ꯭ꯔꯦꯕ ꯑꯗꯨꯒꯅꯤ ꯑꯩ ꯑꯩ ꯍꯥꯏꯕꯁꯤ ꯇꯥꯕ꯭ꯔꯣ ꯍꯥꯏꯗꯤ ꯑꯃꯨꯛꯀ ꯈꯣꯝꯗꯦ ꯀꯔꯤ ꯍꯥꯏꯔ ꯌꯦꯡꯉ ꯑꯃꯨꯛꯀ
ꯁ ꯉꯥꯡꯅꯔꯤꯕꯅꯦꯕ ꯑ ꯑꯗꯨꯣ ꯌꯦꯡꯕ
ꯈꯪꯗꯦ ꯑꯗꯨ ꯑꯣꯇꯣꯃꯦꯇꯤꯛ ꯆꯠꯄ ꯃꯥꯜꯂꯦ ꯑꯗꯨꯒꯤꯅꯦ
ꯎꯝ ꯍꯣꯏ ꯑꯗꯨꯝ ꯆꯠꯇꯅꯤ ꯑꯗꯣ ꯆꯃꯤꯗꯤ ꯇꯥꯍꯧꯔꯦꯀꯣ
ꯍꯣꯏ ꯇꯧꯔꯦ ꯑꯃꯨꯛꯀꯣ ꯅꯪꯗꯤ ꯄꯩꯁꯥ ꯐꯪꯉꯅꯤ ꯑꯩ ꯐꯪꯔꯨꯏ
ꯀꯩꯒꯤ
ꯍꯥꯏꯗꯤ ꯑꯅꯤꯃ ꯀꯔꯤ ꯍꯥꯏꯁꯦ ꯑꯅꯤꯃꯛ ꯀꯦꯟꯁꯦꯜ ꯇꯧꯈ꯭ꯔꯦꯕꯀꯣ ꯍꯥꯏꯕꯗꯤ ꯑꯩ ꯅꯨꯄꯥ ꯑꯃꯒ ꯀꯣꯜ ꯇꯧꯔꯦꯕ ꯃꯥ ꯍꯅ ꯔꯤꯁꯤꯞ ꯇꯧꯗꯕꯀꯣ ꯇꯧꯋꯦ ꯑꯗꯨꯕꯨ ꯅꯦꯠꯋꯥꯛ ꯐ ꯐꯠꯇꯕ ꯑꯗꯨꯒꯤ ꯃꯥꯅ ꯀꯔꯤ ꯍꯥꯏꯁꯤꯔꯥ ꯔꯤꯖꯦ ꯆꯥꯗ꯭ꯔꯤꯕ ꯑꯗꯨꯕꯨ ꯅꯝꯕꯔꯗꯨ ꯖꯤꯔꯣ ꯇꯥꯕꯀꯣ
ꯍꯥꯏꯗꯤ ꯏꯕꯥꯅꯤ ꯀꯩꯅꯣ ꯇꯧꯕꯗ ꯄꯩꯁꯥ ꯐꯪꯉꯣꯏꯏꯔꯗꯤ ꯀꯩ ꯅꯪ ꯐꯪꯉꯣꯏꯏꯔꯗꯤ ꯀꯩꯒꯤꯅꯣ ꯍꯥꯏꯕꯅꯤꯗ
ꯑꯩ ꯑꯗꯨꯅꯤꯁꯃꯦ ꯑ ꯑ ꯇꯥꯏ ꯇꯥꯏ
ꯏꯕꯥꯅꯤ ꯋꯥꯔꯤ ꯁꯅꯥꯕꯗ ꯑꯩ ꯄꯩꯁꯥ ꯐꯪ ꯪꯅꯤ ꯅꯍ ꯐꯪꯉꯣꯏ ꯍꯥꯏꯕꯗꯣ ꯀꯩꯒꯤꯅꯣ ꯍꯥꯏꯕꯅꯦ
ꯑꯩꯒꯤꯗꯤ ꯀꯔꯤ ꯍꯥꯏꯁꯦ ꯑꯩꯒꯤꯗꯤꯀꯣ ꯍꯥꯏꯕꯗꯤ ꯑꯩꯒꯤꯗꯤ ꯉꯁꯤꯃꯛꯇ ꯍꯧꯕ ꯄꯩꯁꯥꯁꯦ ꯄ꯭ꯔꯣꯁꯦꯁꯁꯦ ꯆꯠꯄꯀꯣ
ꯑꯣ
ꯑꯗꯣ ꯉꯁꯤꯃꯗ ꯑꯩ ꯑꯃꯨꯛꯀ ꯍꯧꯔꯦꯕ ꯑꯗꯣ ꯈꯪꯗꯦ ꯑꯩꯒꯤꯗꯨ ꯍꯣꯏ ꯍꯣꯏ ꯑꯗꯨꯒꯤꯅꯦ
ꯑꯗꯨꯗꯤ ꯀꯩꯝꯇ ꯅꯠꯇꯦꯗ ꯑꯗꯨꯝ ꯐꯪꯉꯅꯤ ꯑꯩꯁꯨ ꯐꯪꯗ꯭ꯔꯔꯤ ꯐꯪꯕꯗꯤ
ꯑꯗꯣ ꯑꯩꯒꯤ ꯏꯃꯥ ꯃꯥꯕꯅꯀꯣ ꯃꯉꯥꯅ ꯁꯨꯃꯥꯏꯅ ꯇꯧꯋ ꯑꯗꯨꯒ ꯄꯩꯁꯥ ꯐꯪꯉꯅꯤ ꯑꯗꯨꯒ ꯑꯗꯥ ꯍꯥꯏꯕꯀꯣ
ꯑꯣ
ꯇꯥꯕ꯭ꯔꯣ
ꯍꯣꯏ ꯇꯥꯏꯌꯦ ꯇꯥꯏ
ꯑꯗ ꯄꯁꯥ ꯍꯣꯏ ꯇꯥꯏ
ꯎꯝ
ꯑꯗꯣ ꯃꯥꯅ ꯁꯨꯃꯥꯏꯅ ꯇꯧꯋ ꯑꯗꯨ ꯇꯧꯔꯗꯤ ꯅꯪꯒꯤꯁꯨ ꯑꯃꯨꯛꯀ ꯐꯪꯒꯅꯤ ꯑꯗꯨꯒ ꯍꯥꯏꯕꯀꯣ
ꯎꯝ꯫
ꯑꯗꯨꯒꯤ꯫ ꯑꯩꯅ ꯍꯥꯏꯕꯅꯦꯕ ꯑꯗꯨ ꯑꯩꯁꯨ ꯇꯧꯅꯤꯡꯉꯦ ꯑꯗꯨꯒ ꯑꯩꯁꯨ ꯇ꯭ꯔꯥꯏ ꯇꯧꯒꯦ ꯍꯥꯏꯅꯀꯣ ꯃꯥꯅ ꯄꯤꯕꯤꯕ ꯌꯥꯝ꯫ ꯐꯖꯕꯅꯤ ꯍꯥꯏꯅ꯫
ꯑꯣ ꯍꯣꯏ ꯐꯥꯏꯌꯦꯅꯦ ꯃꯤꯁꯨ ꯑꯗꯨꯝ ꯍꯥꯏꯌꯦ ꯑꯩꯈꯣꯏꯗꯤ ꯑꯩꯈꯣꯏꯁꯨ ꯍꯧꯕꯗ ꯉꯥꯏꯔꯤꯕꯅ꯫ ꯐꯝꯗ꯫
ꯄꯩꯁꯥ ꯇꯥꯟꯕ ꯈꯛ ꯅꯠꯇꯦꯀꯣ ꯑꯗꯨ ꯍꯥꯏꯕꯗꯤ ꯃꯁꯤꯒꯨꯝꯕꯗ ꯑꯃꯨꯛꯀ ꯑꯥ꯫ ꯍꯥꯏꯔꯗꯤ ꯑꯩꯈꯣꯏꯒꯤ ꯀꯩ ꯍꯥꯏꯁꯤꯔ꯫ ꯑꯩꯈꯣꯏꯒꯤ ꯁꯨ ꯑꯃꯨꯛꯀ ꯌꯥꯝ ꯍꯩꯌꯦꯅꯦ ꯍꯥꯏꯕꯀꯣ ꯃꯥꯅ꯫
ꯌꯥ ꯑꯃꯨꯛ ꯍꯣꯏ ꯑꯗꯨꯒꯤꯅꯤ ꯑꯩꯒꯤ꯫ ꯇꯧꯅꯤꯡꯕꯁꯦꯕꯣ ꯍꯥꯏꯕꯗꯤ ꯑꯩꯗꯤ꯫ ꯑꯩꯒꯤ ꯀꯩꯁꯦ ꯑꯄꯤꯛꯄꯒꯤ ꯑꯩꯈꯣꯏꯒꯤ ꯌꯨꯝꯗꯗꯤ ꯂꯩꯗꯦꯕꯀꯣ꯫
ꯑꯥꯥ꯫
ꯑꯥ ꯃꯄꯥꯟꯗ ꯑꯃꯨꯛꯀ ꯂꯥꯛꯑꯦ ꯇꯝꯄꯥꯛꯗ ꯑꯃꯨꯛꯀ ꯂꯥꯛꯑꯦ ꯑꯗꯨ ꯑꯗ ꯑꯗꯨ ꯇꯧꯕꯒꯤ ꯑꯩꯁꯨ ꯀꯔꯤ ꯍꯥꯏꯁꯤꯔ ꯑꯥꯥ꯫ ꯃꯩꯇꯩ ꯂꯝꯁꯨ ꯑꯃꯨꯛꯀ ꯈꯥꯡꯗꯦꯕꯀꯣ ꯑꯗꯨ꯫ ꯑꯩꯁꯨ ꯌꯥꯝꯅ ꯀꯔꯤ ꯍꯥꯏꯁꯤꯔꯥ ꯃꯄꯥꯟꯗ ꯆꯠꯂꯦ ꯑꯗꯨꯒ ꯑꯩꯁꯨ꯫ ꯀꯔꯤ ꯍꯥꯏꯔꯤꯁꯦ ꯃꯐꯝ ꯑꯗꯨ ꯌꯥꯝ꯫
ꯍꯣꯏ ꯀꯩꯗꯣ ꯂꯥꯏꯔꯤꯛ ꯇꯝꯕ ꯆꯠꯄ꯭ꯔꯥ
ꯍꯣꯏ ꯍꯣꯏ ꯍꯣꯏ ꯏꯔꯤꯛ ꯇꯝꯕ ꯆꯠꯄꯒꯤꯅꯦ꯫
ꯍꯧꯖꯤꯛꯇꯤ ꯂꯥꯏꯔꯤꯛ ꯇꯝꯃꯤꯕ꯭ꯔꯥ ꯂꯣꯏꯔꯕꯣ꯫
ꯍꯧꯖꯤꯛꯇꯤ ꯂꯣꯏꯔꯦ ꯂꯣꯏꯔꯦ ꯑꯗꯨꯕꯨ ꯀꯣꯛꯗꯤ ꯀꯩꯁꯨ ꯂꯩꯇꯦ꯫ ꯑꯁꯦꯡꯕꯅꯤ꯫
ꯑꯗꯣ ꯀꯔꯤ ꯍꯣꯠꯅꯔꯤꯅꯣꯗꯤ ꯈꯪꯗꯦ꯫
ꯍꯧꯖꯤꯛꯁꯦ ꯑꯩꯒꯤ ꯔꯤꯖꯟ ꯉꯥꯏꯔꯤꯕꯅꯦꯕꯀꯣ ꯑꯩꯒꯤ꯫ ꯃꯊꯪꯒꯤ ꯊꯥꯗ ꯑꯃꯨꯛꯀ ꯔꯤꯖꯜ ꯄꯤꯒꯅꯤ ꯍꯥꯏꯕ꯫
ꯑꯣ ꯀꯔꯤ ꯀꯔꯤ ꯑꯦꯛꯖꯥꯝ ꯀꯝꯄꯤꯇꯤꯇꯤꯚ ꯑꯦꯛꯖꯥꯝꯔ꯫
ꯅꯠꯇꯦ ꯅꯠꯇꯦ ꯑꯩꯒꯤ ꯃꯥꯁꯇꯔꯒꯤꯀꯣ꯫
ꯀꯣꯂꯦꯁꯀꯤ꯫
ꯍꯣꯏ ꯌꯨꯅꯤꯚꯔꯁꯤꯇꯤꯒꯤ꯫
ꯑꯣ ꯆꯣꯆꯣ ꯆꯣ꯫
ꯌꯨꯅꯤꯚꯔꯁꯤꯇꯤꯒꯤ ꯑꯩꯒꯤ ꯂꯥꯁ ꯃꯟꯗꯣ ꯑꯩꯒꯤ ꯂꯣꯏꯈ꯭ꯔꯦꯕꯀꯣ ꯑꯦꯛꯖꯥꯝ ꯊꯥꯔꯒ ꯑꯦꯛꯖꯥꯝꯗꯣ ꯊꯥꯔꯒ ꯑꯥ ꯑꯥ ꯫ ꯑꯃꯨꯛ ꯂꯥꯛꯄ ꯃꯇꯝ ꯊꯥꯔ ꯑꯃꯛꯀ ꯃꯈꯣꯏꯅ ꯔꯤꯖꯟ ꯄꯤꯒꯅꯤ ꯍꯥꯏꯕꯀꯣ ꯑꯗꯨ꯫ ꯊꯣꯛ ꯂꯥꯛꯇ꯭ꯔꯗꯤ ꯑꯃꯨꯛꯀ꯫ ꯑꯦꯛꯖꯥꯝ ꯊꯥꯒꯅꯤ꯫ ꯑꯗꯨ ꯊꯂꯛꯑꯒꯗꯤ ꯈꯪꯗꯦ꯫ ꯅꯪꯗꯤ ꯀꯔꯤ ꯀꯔꯤ ꯇꯧꯔꯤꯕ꯭ꯔꯣ ꯍꯧꯖꯤꯛꯀꯥꯟꯁꯦ꯫ ꯂꯥꯏꯔꯤꯛ ꯇꯝꯕ꯭ꯔꯥ ꯑꯗꯨꯒ ꯑꯣ ꯀ꯭ꯂꯥꯁꯀꯨꯝꯕꯗꯤ ꯀꯌꯥ ꯀꯨꯝꯕ ꯇꯝꯕ꯭ꯔꯣ꯫
ꯑꯁ ꯀꯣꯂꯦꯖ ꯃꯆꯥ ꯀꯣꯂꯦꯖ ꯍꯧꯕꯗ ꯉꯥꯏꯔꯤꯗ꯫
ꯑꯣ ꯌꯥꯝ ꯅꯨꯡꯉꯥꯏꯕꯅꯤ ꯀꯣꯂꯦꯖꯀꯤꯁꯤ ꯍꯥꯏꯕꯁꯤꯀꯣ꯫ ꯀꯣꯂꯦꯖꯀꯤ ꯄꯨꯟꯁꯤꯗꯤ ꯑꯃꯨꯛꯀ ꯂꯣꯏꯈ꯭ꯔꯕ ꯑꯗꯣ ꯌꯥꯝ ꯅꯨꯡꯉꯥꯏꯕꯅꯤ ꯀꯣꯂꯦꯖꯀꯤ ꯄꯨꯟꯁꯤꯁꯤꯀꯣ꯫
ꯍꯣꯏ ꯃꯤꯅꯗꯤ ꯑꯗꯨꯝ ꯍꯥꯏꯌꯦ ꯑꯗꯣ ꯑꯩꯈꯣꯏꯗꯤ ꯈꯪꯗ꯭ꯔꯤ ꯍꯧꯖꯤꯛ ꯐꯥꯎꯗꯤ꯫ ꯌꯥꯝ ꯅꯨꯡꯉꯥꯏ ꯍꯥꯏꯕꯁꯨ ꯍꯥꯏꯕ ꯉꯝꯗꯦ꯫
ꯑꯣꯖꯥꯁꯤꯡꯅ ꯆꯩꯒꯗꯧꯕ ꯑꯣꯖꯥꯁꯤꯡꯅ꯫
ꯆꯠꯅꯤꯡꯗꯕ ꯃꯇꯝꯗ ꯆꯠꯇꯕ ꯀꯣ ꯑꯗꯨꯒꯤꯗꯤ ꯅꯨꯡꯉꯥꯏꯔꯦ꫰
ꯍꯣꯏ ꯑꯗꯨ ꯑꯩꯈꯣꯏꯒꯤ ꯌꯨꯅꯤꯚꯔꯁꯤꯇꯤ ꯁꯨꯃꯥꯏꯅ ꯇꯧꯕ ꯌꯥꯗꯦ꯫
ꯎꯝ
ꯃꯈꯣꯏ ꯑꯦꯇꯦꯟꯗꯦꯟꯁꯀꯨꯝꯕꯀꯣ ꯅꯨꯃꯤꯠ ꯈꯛꯇꯗ ꯑꯃꯨꯛꯀ ꯂꯥꯛꯄꯗꯤ ꯑꯃꯨꯛꯀ ꯐꯣꯟ ꯇꯧꯔꯛꯀꯅꯤ ꯀꯔꯤꯒꯤ ꯂꯥꯛꯇꯕ꯭ꯔꯥ ꯑꯗꯨ ꯑꯩꯈꯣꯏꯅ ꯐꯣꯟ ꯑꯃꯨꯛ ꯄꯤꯛ ꯎꯞ ꯇꯧꯗꯤ ꯃꯈꯣꯏꯅ ꯑꯩꯈꯣꯏꯒꯤ ꯑꯣꯖꯥ ꯍꯣꯏ ꯄꯦꯔꯦꯟꯁ ꯑꯃꯨꯛꯀ ꯇꯧꯔꯛꯒꯅꯤ ꯅꯪꯒꯤ ꯅꯆꯥꯁꯤ ꯀꯔꯤ ꯀꯔꯤꯒꯤꯅꯣ ꯂꯥꯛꯇꯕꯁꯦ ꯑꯗꯨꯒ
ꯑꯗꯨꯅ ꯐꯥꯏꯗꯥ
ꯐꯥꯏ ꯑꯗꯨꯕꯨ ꯀꯣꯂꯦꯖꯀꯤ ꯄꯨꯟꯁꯤ ꯍꯥꯏꯕꯗꯤ ꯆꯠꯅꯤꯡꯕ ꯃꯇꯝꯗ ꯆꯠꯂꯦ ꯑꯗꯨꯒ ꯆꯠꯅꯤꯡꯗꯕ ꯃꯇꯝꯗ ꯆꯠꯂꯣꯏ ꯍꯥꯏꯕ
ꯍꯣꯏ ꯍꯣꯏ ꯑꯗꯨ ꯑꯗꯨꯁꯨ ꯂꯩꯌꯦ ꯑꯗꯨ ꯍꯥꯏꯗꯤ ꯃꯔꯛꯇꯗꯤ ꯑꯗꯨꯝ ꯈ꯭ꯔꯤꯛ ꯈꯤꯇꯪ ꯐ꯭ꯔꯤ ꯑꯣꯏꯅ ꯊꯥꯕꯤꯔꯤ ꯐꯥꯗꯕꯀꯣ
ꯍꯣꯏꯣꯏ ꯑꯗꯨꯒꯤꯅꯤ ꯑꯗꯨꯒꯤ ꯄꯨꯟꯁꯤꯁꯦ ꯑꯩꯈ꯭ꯋꯥ ꯄꯥꯝꯕꯀꯣ ꯌꯨꯅꯤꯚꯔꯁꯤꯇꯤꯅꯤꯕ ꯀꯣꯂꯦꯖ ꯑꯩꯈꯣꯏꯒꯤꯗꯤ ꯀꯣꯂꯦꯖꯁꯨ ꯅꯠꯇ꯭ꯔꯕ ꯌꯨꯅꯤꯚꯔꯁꯤꯇꯤ ꯑꯣꯇꯣꯅꯣꯃꯁꯅꯦꯕꯀꯣ ꯑꯗꯨ ꯑꯩꯈꯣꯏ ꯍꯣꯏ ꯍꯣꯏ ꯌꯨꯅꯤꯚꯔꯁꯤ ꯇꯤ ꯐꯥꯎ ꯇꯧꯔꯤꯕ ꯃꯈꯣꯏꯅ ꯀꯔꯤ ꯍꯥꯏꯁꯤꯔ ꯃꯗꯨꯗꯣ ꯄ꯭ꯔꯥꯏꯚꯦꯠꯀꯤꯅꯤꯀꯣ ꯑꯗꯨꯒꯤꯅꯦꯕ ꯑꯗꯣ ꯇꯧ꯭ꯔ ꯑꯗꯨ ꯑꯗꯨꯒꯦ ꯍꯣꯏ ꯅꯨꯡꯉꯥꯏꯕꯗꯤ ꯅꯨꯡꯉꯥꯏꯌꯦ ꯀꯣꯂꯦꯖꯀꯤ ꯄꯨꯟꯁꯤ ꯍꯥꯏꯁꯦ ꯑꯗꯨꯕꯨ ꯑꯇꯦꯟꯗꯦꯟꯁ ꯀꯨꯝꯕꯗꯤꯀꯣ
ꯎꯝ
ꯑꯩꯈꯣꯏꯕꯨ ꯌꯥꯝꯅ ꯀꯔꯤ ꯍꯥꯏꯁꯦ ꯂꯧꯕ ꯑꯗꯨꯒꯤꯅꯤ
ꯍꯣꯏ ꯍꯣꯏ
ꯀꯣꯂꯦꯖꯀꯤ ꯄꯨꯟꯁꯤ ꯍꯥꯏꯕꯁꯤ ꯅꯨꯡꯉꯥꯏꯔꯨ ꯌꯥꯝ ꯅꯨꯡꯉꯥꯏꯕꯅꯤ
ꯑꯣ
ꯌꯥꯝ ꯅꯨꯡꯉꯥꯏꯕꯅꯤ ꯑꯩ ꯄꯨꯟꯁꯤꯁꯤ ꯅꯣꯡꯃ ꯑꯃꯒ ꯑꯣꯖꯥꯁꯤꯡꯅ ꯆꯩꯒꯅꯤ ꯑꯗꯨꯒ ꯅꯣꯡꯃꯥꯁꯤ ꯑꯣꯖꯥꯁꯤꯡꯅ ꯆꯥꯛ ꯆꯥ ꯒꯅꯤ ꯑꯗꯨ ꯑꯣꯏꯇꯥꯔꯒꯀꯣ ꯑꯗꯨꯗꯤ ꯀꯣꯂꯦꯖꯀꯤ ꯄꯨꯟꯁꯤ ꯍꯥꯏꯕ ꯑꯗꯨ ꯅꯨꯡꯉꯥꯏꯕ ꯍꯥꯏꯕ ꯄꯨꯟꯁꯤꯗꯣ ꯑꯗꯨꯅꯦꯕ
ꯋꯥ ꯋꯥ
ꯎ ꯅꯪꯊꯟꯗ ꯂꯩꯕ꯭ꯔꯥ ꯑꯗꯨꯒ ꯅꯈꯣꯏꯒꯤ ꯌꯨꯝꯗ ꯑꯗꯨꯒ ꯀꯔꯤꯒꯤ ꯂꯩꯕ꯭ꯔꯣ
ꯈꯣꯏꯗꯤ ꯗꯥꯗꯥ ꯍꯣꯏꯒ ꯂꯩꯌꯦ ꯍꯧꯖꯤꯛ
ꯑꯣ ꯗꯗꯥꯒ ꯂꯩꯃꯤꯟꯅꯗꯤ ꯌꯥꯝ ꯅꯨꯡꯉꯥꯏꯅꯤꯍ ꯁ ꯍꯥꯏꯕꯗꯤ ꯊꯕꯛꯀꯨꯝꯕ ꯑꯗꯨꯗꯀꯣ ꯆꯠꯄ ꯈꯣꯠꯄ
ꯕꯨꯗꯤ ꯌꯥꯝ ꯂꯩꯕꯁꯨ ꯅꯠꯇꯦ ꯑꯩꯈꯣꯏ ꯉꯥꯛꯇ ꯂꯩꯕꯤꯌꯦꯀꯣ
ꯅꯪꯒꯤ ꯗꯗꯥꯁꯨ ꯂꯥꯏꯔꯤꯛ ꯇꯝꯕ꯭ꯔꯥ ꯑꯗꯨꯒ ꯃꯗꯩ ꯊꯕꯛ ꯇꯧꯕ꯭ꯔꯥ
ꯑꯗꯨꯝ ꯑꯦꯛꯖꯥꯝ ꯑꯦꯛꯖꯥꯝ ꯑꯃ ꯊꯥꯅꯤ ꯍꯥꯏ ꯀꯣꯆꯤꯡ ꯑꯃ ꯆꯠꯄꯅꯤ
ꯑꯣ ꯑꯣ ꯀꯃꯦꯗꯤ ꯑꯦꯛꯖꯝꯒꯤꯕ
ꯑꯧ
ꯍꯣꯏ ꯌꯥꯝ ꯐꯩ ꯑꯗꯨꯕꯨ ꯇꯐꯝꯁꯤꯡꯅꯤꯕꯨ ꯈꯛ ꯍꯥꯏꯕꯗꯤ ꯑꯩꯈꯣꯏꯒꯤ ꯑꯆꯧ ꯑꯆꯧ ꯍꯧꯖꯤꯛꯀꯥꯟꯁꯦ ꯑꯆꯧ ꯑꯆꯧꯕ ꯑꯦꯛꯖꯥꯝꯁꯤꯡꯗꯤ ꯊꯣꯛꯂꯛꯑꯦꯕꯀꯣ
ꯍꯣꯏ ꯍ
ꯑꯗ ꯑꯦꯛꯖꯥꯝꯁꯤꯡꯗꯣ ꯀꯔꯝ ꯍꯥꯏꯅ ꯇꯧꯁꯤꯔꯥ ꯑꯗꯨꯒ ꯑ
ꯑꯗꯨꯝꯣꯏ ꯑꯣꯏꯅ ꯊꯥꯔꯒ ꯊꯣꯛꯑꯗꯤ ꯅꯨꯡꯉꯥꯏꯔꯦ ꯊꯣꯛꯇ꯭ꯔ ꯅꯨꯡꯉꯥꯏꯇ꯭ꯔꯦꯗꯅ
ꯎꯝ ꯍꯣꯏ ꯑꯗꯨꯒꯤꯅꯤ ꯌꯨ ꯄꯤ ꯑꯦꯁ ꯁꯤꯒꯨꯝꯕ ꯑꯦꯝ ꯄꯤ ꯑꯦꯁ ꯁꯤ ꯒꯤꯒꯨꯝꯕꯗ ꯊꯥ ꯊꯥꯔꯒꯀꯣ
ꯎꯝ
ꯑꯗꯨꯒꯨꯝꯕꯗ ꯊꯣꯛꯂꯛꯑꯒꯗꯤ ꯑꯩꯁ ꯌꯥꯝ ꯄꯁꯦ ꯐꯒꯅꯤꯕ ꯑꯗꯨꯗ ꯊꯣꯛꯂꯛꯄꯁꯨ ꯐꯖꯅꯗꯤ ꯄꯥꯔꯗꯤ ꯊꯣꯛꯂꯛꯂꯣꯏꯕꯀꯣ
ꯍꯣꯏꯗ ꯂꯥꯏꯔꯤꯛ ꯄꯥ ꯍꯣꯏꯗ ꯇꯧꯕꯗꯤ ꯂꯥꯏꯔꯤꯛ ꯃꯣꯏ ꯍꯣꯠꯅꯗ꯭ꯔꯗꯤ ꯀꯃꯥꯏꯅ
ꯍꯣꯏ ꯍꯣꯏ ꯑꯗꯨꯒꯤꯅꯤ ꯑꯗꯨ ꯆꯨꯝꯃꯦ ꯆꯨꯝꯃꯦ
ꯎꯝ
ꯇꯕꯨ ꯍꯧꯖꯤꯛꯀꯥꯟꯁꯦ ꯈꯪꯗꯦ ꯀꯣꯂꯦꯖꯀꯤ ꯄꯨꯟꯁꯤ ꯍꯥꯏꯕꯁꯤ ꯅꯨꯡꯉꯥꯏꯔꯒ ꯂꯩꯒꯗꯧꯕꯅꯤ
ꯅꯪꯅ ꯍꯥꯏꯕꯅꯤꯅ ꯅꯨꯡꯉꯥꯏꯕ ꯇꯥꯔꯦ ꯅꯨꯡꯉꯥꯏꯅꯕ ꯍꯣꯠꯅꯕ ꯇꯥꯔꯦ
ꯑꯁꯦꯡꯕꯅꯤ ꯅꯨꯡꯉꯥꯏꯒꯗꯕꯅꯤ ꯀꯣꯂꯦꯖꯀꯤ ꯄꯨꯟꯁꯤ ꯍꯥꯏꯕꯁꯦ ꯑꯗꯨꯒ ꯀ꯭ꯂꯥꯁꯇ ꯆꯠꯂꯒ ꯑꯃꯨꯛ ꯍꯜꯂꯛꯑꯦ ꯂꯥꯏꯔꯤꯛ ꯄꯥꯏꯌꯦ ꯑꯗꯨꯒ ꯇꯨꯝꯂꯦ ꯑꯗꯨꯒ ꯆꯠꯂꯦ ꯁꯨꯃꯥꯏꯅ ꯇꯧꯔꯗꯤ ꯑꯩꯈꯣꯏ
ꯌꯥꯝ ꯅꯨꯡꯉꯥꯏꯔꯦꯗꯣ ꯑꯗꯨꯒꯤꯗꯃꯛꯇꯤ ꯍꯥꯏꯗꯤ
ꯎꯝ
ꯂꯥꯏꯔꯤꯛ ꯄꯥꯗ꯭ꯔꯗꯤ ꯌꯥꯔꯣꯏ ꯍꯥꯏꯅ ꯍꯥꯏꯕ ꯅꯨꯃꯤꯠꯁꯨ ꯂꯩꯇꯦꯕꯀꯣ ꯍꯥꯏ ꯁ꯭ꯀꯨꯜꯒꯤ ꯇꯥꯏꯞꯇ
ꯑꯗꯨꯅꯦ ꯑꯗꯨ ꯑꯇꯣꯞꯄꯁꯤꯡꯗꯤ ꯀꯣꯂꯦꯖꯀꯤ ꯄꯨꯟꯁꯤ ꯑꯣꯏꯔꯁꯨ ꯑꯇꯣꯞꯄꯁꯤꯡꯗꯤ ꯃꯈꯣꯏ ꯗꯦꯗꯤꯀꯦꯇꯦꯠ ꯂꯩꯕ ꯈꯣꯠꯄꯁꯤꯡ ꯁꯤꯡꯁꯤꯡꯅꯤꯀꯣ ꯃꯈꯣꯏꯁꯤ ꯂꯥꯏꯔꯤꯛ ꯄꯥꯔꯒ ꯄꯥꯔꯒ ꯅꯨꯡꯗꯥꯡꯁꯨ ꯄꯥꯏ ꯑꯌꯨꯛꯁꯨ
ꯀꯣꯂꯦꯖꯀꯤ ꯂꯥꯏꯔꯤꯛꯄꯕꯨꯗꯤ ꯌꯥꯝ ꯄꯥꯅꯤꯡꯉꯥꯏꯁꯨ ꯂꯩꯇꯦꯗꯀꯣ ꯍꯥꯏꯗꯤ ꯃꯣꯏꯅ ꯂꯦꯛꯆꯔ ꯑꯃ ꯑꯣꯏꯍꯟꯅꯤꯡꯉꯦ ꯄ꯭ꯔꯣꯐꯦꯁꯅꯦꯜ ꯄ꯭ꯔꯣꯐꯦꯁꯔ ꯑꯃ ꯑꯣꯏꯅꯤꯡꯉꯗꯤ ꯌꯥꯏꯌꯦꯕ ꯑꯗꯨ
ꯍꯥꯏꯗ ꯃꯈꯣꯏꯁꯤꯅ ꯀꯂ꯭ꯥꯁ ꯀꯨꯝꯕꯗ ꯃꯨꯟꯅꯒ ꯄꯁꯦ ꯑꯩꯈꯣꯏ ꯑꯣꯖꯥꯁꯤꯡꯅ ꯇꯥꯛꯄ ꯃꯨꯟꯅ ꯌꯦꯡꯉꯗꯤꯀꯣ ꯀꯩꯁꯨ ꯅꯠꯇꯦ ꯑꯩꯈꯣꯏ ꯑꯗꯨꯒꯤꯅꯤ ꯑꯩꯁꯨ ꯇꯥꯕ꯭ꯔꯥ
ꯎꯝ ꯇꯥꯏ ꯇꯥꯏ
ꯑꯩꯒꯤꯁꯨ ꯌꯨꯅꯤꯚꯔꯁꯤꯇꯤꯁꯦ ꯆꯍꯤ ꯀꯌꯥ ꯆꯍꯤ ꯑꯩꯒꯤ ꯕꯤ ꯑꯦꯗꯒꯤ ꯑꯦꯝ ꯑꯦ ꯂꯣꯏꯕ ꯆꯍꯤꯁꯤ ꯃꯉꯥ ꯇꯔꯨꯛ ꯂꯧꯋꯦꯕꯀꯣ ꯑꯗꯣ ꯑꯩꯁꯨ ꯕꯨꯛ ꯂꯧꯗꯦꯕ ꯑꯗꯨꯒ ꯑ ꯋꯥꯟ ꯍꯟꯗ꯭ꯔꯦꯠ ꯇ꯭ꯋꯦꯟꯇꯤꯒꯤ ꯅꯣꯠꯕꯨꯛ ꯑꯃꯒ ꯆꯍꯤ ꯃꯔꯤꯒꯤ ꯃꯉꯥꯒꯤ ꯑꯃꯨꯛꯀ ꯁꯤꯖꯤꯟꯅꯒ ꯂꯣꯏꯕꯅꯤ ꯍꯧꯖꯤꯛꯀꯥꯟꯁꯤ ꯂꯣꯏꯅꯃꯛ ꯒꯨꯒꯜꯗ ꯂꯩꯌꯦꯕꯀꯣ
ꯍꯣꯏ ꯑꯗꯨꯅꯦ ꯆꯥꯠ ꯖꯤ ꯄꯤ ꯇꯤ ꯒꯨꯒꯜ ꯂꯣꯢ ꯁꯤꯖꯤꯟꯅꯕꯤꯌꯦꯀꯣ
ꯍꯣꯏ ꯑꯗꯨ ꯆꯥꯠ ꯖꯤ ꯄꯤ ꯇꯤꯁꯨ ꯂꯥꯛꯑꯦ ꯑꯦ ꯑꯥꯏ ꯂꯥꯛꯑꯦ ꯖꯤꯃꯤꯅꯥꯏ ꯂꯥꯛꯑꯦ ꯑꯗꯨ ꯀꯣꯏꯁꯟꯅ ꯍꯡꯕ ꯃꯇꯝꯗ ꯑꯃꯨꯛꯀ ꯌꯦꯡꯉꯒ ꯂꯣꯏꯅꯃꯛ ꯊꯣꯛꯂꯛꯀꯅꯤꯕꯀꯣ ꯑꯩꯈꯣꯏꯅ ꯀꯃꯥꯏ ꯇꯧꯕ ꯁꯤꯡꯗꯨ
ꯍꯣꯏ
ꯑꯗꯨ ꯍꯧꯖꯤꯛꯀꯥꯟꯗꯣ ꯁꯨꯃꯥꯏꯅ ꯇꯧꯔꯤꯕ ꯑꯩꯈꯣꯏ
ꯑꯣꯏꯕ ꯀꯣꯂꯦꯖꯁꯦ ꯈꯪꯗ꯭ꯔꯦꯀꯣ ꯑꯗꯨꯕꯨ ꯈꯤꯇꯪ ꯑꯗꯨꯝ ꯀꯩꯅꯣ ꯇꯧꯕ ꯀꯣꯂꯦꯖꯀꯨꯝꯕꯗꯤ ꯐꯣꯟꯁꯨ ꯄꯥꯏꯔꯒ ꯑꯗꯨꯝ ꯂꯥꯛꯑꯅꯤ ꯑꯗꯨꯒ ꯀꯣꯏꯁꯟ ꯄꯦꯄꯔ ꯗꯣ ꯑꯗꯨꯝ ꯐꯣꯇꯣ ꯀꯥꯞꯄꯒ ꯆꯥꯠ ꯖꯤ ꯄꯤ ꯇꯤ ꯗꯒꯨꯝꯕ ꯊꯥꯔꯗꯤ ꯑꯦꯟꯁꯔ ꯂꯣꯏꯅ ꯄꯤꯔꯅꯤꯅ
ꯍꯣꯏ ꯑꯗꯨꯅꯦ ꯑꯗꯨꯕꯨ ꯑꯩꯈꯣꯏꯒꯤ ꯌꯨꯅꯤꯚꯔꯁꯤꯇꯤꯗꯤ ꯀ꯭ꯂꯥꯁꯔꯨꯝꯗꯀꯣ ꯐꯣꯟ ꯄꯥꯏꯔ ꯌꯥꯗꯕ
ꯑꯣ ꯑꯣ
ꯌꯥꯗꯦꯒ ꯌꯥꯗꯦ ꯑꯗꯨꯕꯨ ꯂꯣꯠꯅ ꯂꯣꯠꯅ ꯄꯥꯏꯕꯀꯣ ꯃꯈꯣꯏꯅꯗꯤ ꯄꯥꯏꯒꯅꯣ ꯄꯥꯏꯒꯅꯣ ꯄꯥꯏꯔꯒ ꯎꯔꯗꯤ ꯑꯩꯈꯣꯏꯅ ꯂꯧꯒꯅꯤ ꯂꯧꯔꯤꯅ ꯑꯩꯈꯣꯏꯅ ꯑꯃꯨꯛꯀ ꯑꯁ ꯅꯈꯣꯏ ꯑꯃꯨꯛꯀ ꯄꯤꯔꯣ ꯍꯥꯏꯕꯀꯣ ꯑꯗꯨ ꯐꯥꯎ ꯂꯣꯟꯅ ꯂꯣꯟꯅ ꯃꯤꯁꯤꯡꯁꯦ ꯁꯥꯇ꯭ꯔꯥꯁꯤꯡꯁꯦ ꯑꯃꯨꯛꯀ ꯄꯥꯏꯌꯦꯕ
ꯎꯝ
ꯄꯥꯏꯕ ꯑꯗꯨꯒꯤꯅꯤ
ꯍꯣꯏꯗ ꯍꯥꯏ ꯃꯣꯏꯁꯨ ꯂꯣꯏꯅ ꯄꯥꯏꯕ ꯑꯗꯨꯗꯤ ꯃꯣꯏ ꯃꯃꯥꯡꯗ ꯍꯥꯏꯗꯤ ꯑꯗꯨꯝ ꯄꯥꯏꯗ꯭ꯔꯗꯤ ꯌꯥꯔꯦꯗꯅꯀꯣ ꯃꯣꯏꯁꯨ ꯑꯗꯨꯝ ꯑꯉꯥꯡ ꯃꯆꯥꯒꯨꯝꯅ ꯑꯉꯥꯡ ꯃꯆꯥ ꯆꯥꯕꯒꯨꯝꯅ ꯑꯗꯨꯝ ꯆꯦꯛ ꯇꯧꯕ ꯂꯥꯛꯄ ꯍꯥꯏꯕꯁꯤ ꯇꯧꯔꯦ ꯑꯗꯨꯅ
ꯍꯣꯏ ꯇꯧꯏ ꯇꯧꯏ ꯃꯈꯣꯏꯁꯤꯡꯁꯤꯕꯨ ꯑꯩꯈ꯭ꯣꯏꯗ ꯃꯈꯣꯏ ꯍꯥꯏꯕꯗꯤ ꯑ ꯃꯈꯣꯏꯅ ꯇꯧꯕꯁꯦ ꯐꯌꯦ ꯑꯗꯨꯕꯨ ꯑꯩꯈꯣꯏꯒꯤ ꯀꯣꯂꯦꯖꯀꯤ ꯄꯨꯟꯁꯤꯁꯤꯡꯁꯤꯀꯣ ꯁꯨꯃꯥꯏꯅ ꯇꯧꯗꯤ ꯌꯥꯁꯤꯔꯥ ꯅꯨꯡꯉꯥꯏꯕ ꯀ ꯆꯥꯡꯁꯨ ꯑꯃꯨꯛꯀ ꯂꯩꯗꯕ
ꯑꯥ ꯍꯣꯏ ꯑꯗꯨꯗꯤ ꯍꯣꯏ ꯏꯟꯖꯣꯏꯃꯦꯟꯒꯤꯗꯃꯛꯇꯤꯀꯣ ꯋꯥꯔꯝꯒꯅꯤ
ꯑꯗꯨꯒꯤꯅꯦ ꯑꯩꯈꯣꯏꯅ ꯁꯨꯃꯥꯏꯅ ꯇꯝꯅꯗꯤ ꯏꯟꯖꯣꯏꯃꯦꯟꯁꯨ ꯑꯃꯨꯛꯀ ꯇꯧꯒꯗꯧꯕꯅꯤ ꯑꯗꯨꯒ ꯂꯥꯏꯔꯤꯛꯁꯨ ꯇꯝꯒꯗꯕꯅꯦ ꯀꯣ
ꯎꯝ ꯎꯝ ꯎꯝ
ꯃꯗꯨꯒꯤ ꯄꯨꯟꯁꯤ ꯍꯥꯏꯕꯁꯦ ꯅꯨꯡꯉꯥꯏꯒꯗꯧꯕꯅꯦꯕ ꯅꯨꯡꯉꯥꯏꯔꯒ ꯅꯨꯡꯉꯥꯏꯔꯒ ꯂꯥꯏꯔꯤꯛ ꯄꯥꯔꯗꯤ ꯀꯔꯤ ꯍꯥꯏꯁꯤꯔ ꯑꯩꯈꯣꯏꯒꯤ ꯋꯥꯈꯜꯁꯨ ꯌꯥꯝ ꯋꯥꯡꯈꯠꯀꯅꯤꯕꯀꯣ ꯑꯗꯣ ꯈꯪꯗꯦ
ꯑꯗꯨ ꯅꯪꯗꯤ ꯀꯃꯥꯏꯅ ꯃꯩꯇꯩꯂꯣꯟ ꯈꯪꯕ꯭ꯔꯣ ꯍꯥꯏꯗꯤ ꯇꯦꯂꯪ ꯀꯃꯩ ꯈꯪꯕ꯭ꯔꯕ ꯑꯁꯤꯗ ꯑꯁꯤꯗ ꯂꯥꯛꯇ꯭ꯔꯗꯤ
ꯍꯣꯢ
ꯑꯁꯦꯡꯕ ꯌꯨꯝꯁꯦ ꯑꯗꯨꯗ ꯌꯦꯔꯣꯁꯦ ꯑꯁꯣꯝꯗ ꯌꯦꯔꯣ